ꯍꯥꯂꯣ ꯇꯔꯕꯣ꯫
ꯈꯨꯅꯪ ꯈꯨꯟꯗꯨ ꯌꯥꯝ ꯄꯤꯛꯅ ꯇꯥꯏꯌꯦꯕ ꯈꯔ ꯀꯟꯅ ꯉꯥꯡꯉꯣ ꯍꯥꯏꯕ
ꯍꯜꯂꯣ꯫
ꯑꯩꯁꯨ ꯍꯟꯗꯛ ꯑꯉꯥꯡꯒꯤ ꯇꯥꯕ꯭ꯔꯣ
ꯇꯥꯏꯌꯦ꯫ ꯀꯩꯅꯃꯥꯏꯒꯦ ꯇꯥꯕ꯭ꯔꯣ
ꯀꯩꯅꯣ
ꯀꯩꯗꯧꯔꯤꯅꯣ ꯅꯪꯅ꯫
ꯑꯩꯈꯣꯏ ꯇꯨꯝꯕ ꯆꯪꯉꯤꯅ
ꯀꯩꯒꯤ ꯇꯨꯝꯕ ꯆꯪꯉꯤꯕ
ꯑꯦ ꯇꯨꯝꯕ ꯆꯪꯗꯗꯤ ꯀꯩꯗꯗꯨꯕ
ꯌꯥꯝ ꯉꯥꯜꯂꯤꯌꯦ ꯀꯩꯅꯣ꯫
ꯉꯟꯗꯦꯍꯦ ꯄꯨꯡ ꯃꯥꯄꯟ ꯇꯥꯔꯦ ꯏꯕꯨꯡꯉꯣ
ꯀꯥꯏꯗꯩ ꯃꯥꯄꯟꯅꯣꯍꯦ ꯅꯤꯄꯥꯟ ꯇꯥꯗ ꯉꯥꯏꯔꯤ
ꯅꯪꯒꯤꯗꯃꯛꯇ ꯑꯣꯏꯔꯝꯒꯅꯤ ꯄꯨꯡ ꯅꯤꯄꯥꯟ ꯅꯠꯇꯦ ꯇꯔꯦꯠ ꯇꯥꯔꯝꯒꯅꯤ ꯅꯪꯒꯤꯗꯃꯛꯇ꯫
ꯍꯣꯔꯦꯟ ꯕꯣꯟ ꯌꯦꯡꯉꯣꯏꯗ꯭ꯔꯣ
ꯕꯣꯜ ꯌꯦꯡꯅꯤꯡꯉꯥꯏ ꯑꯦꯞꯁꯇꯣ ꯑꯗꯨ ꯑꯃꯨꯛꯇꯪ ꯊꯥꯔꯛꯑꯣ ꯍꯥꯏꯕ꯫
ꯊꯥꯔꯛꯀꯦ ꯊꯥꯔꯛꯀꯦ꯫
ꯑꯩꯉꯣꯟ ꯂꯩꯕꯗꯣ ꯌꯥꯗꯦ ꯍꯥꯏꯕ ꯑꯩꯁꯨ ꯌꯦꯡꯅꯤꯡꯕ ꯌꯥꯗꯦꯕ
ꯎꯝ꯫ ꯉꯥꯁꯤ ꯕꫭꯜ ꯀꯅꯥ ꯀꯥꯗꯧ ꯃꯥꯟꯒꯦ
ꯑꯥꯔꯖꯦꯟꯇꯤꯅꯥ ꯀꯥꯔꯅꯤ ꯉꯁꯤꯗꯤ
ꯅꯪ ꯑꯩ ꯇꯥꯁ ꯑꯃ ꯃꯥꯡꯍꯜꯂꯦꯅꯤꯀꯣ꯫
ꯑꯗꯨꯕꯨ ꯑꯩꯅꯔꯣ
ꯅꯪꯅ ꯅꯪꯅ ꯅꯪꯅ ꯑꯇꯣꯞꯄ ꯅꯨꯄꯥ ꯋꯥꯔꯤ ꯁꯥꯟꯅꯩ ꯀꯥꯟꯗ ꯑꯩ ꯑꯩꯒꯤ ꯐꯣꯟ ꯄꯥꯏꯔꯛꯇꯕ
ꯀꯔꯤꯌꯥ꯫
ꯑꯇꯣꯞꯄ ꯅꯨꯄꯥ ꯋꯥꯔꯤ ꯁꯥꯟꯅꯩ ꯀꯥꯟꯗ ꯅꯠꯇ꯭ꯔꯣ
ꯅꯠꯇꯦꯍꯦ ꯀꯅꯥꯁꯨ ꯋꯥꯔꯤ ꯁꯥꯟꯅꯗꯦ
ꯍꯝ ꯇꯔꯕꯣ꯫
ꯆꯥꯔꯦ
ꯀꯩ ꯑꯦꯟꯖꯥꯡ ꯆꯔꯒꯦ
ꯁꯥꯎꯒ꯭ꯔꯤ ꯊꯣꯡꯕ ꯆꯥꯌꯦ꯫
ꯎꯝ ꯀꯩꯗꯧꯔꯝꯃꯤꯅꯣ꯫
ꯀꯥꯔꯤ
ꯀꯩꯗꯧꯔꯝꯃꯤꯅꯣ
ꯇꯨꯝꯕ ꯆꯪꯉꯦ꯫
ꯅꯪ ꯑꯁꯦꯡꯕ ꯅꯨꯄꯥ ꯀꯣꯏꯕ ꯀꯣꯏꯗꯕꯔꯥ ꯍꯥꯏꯔ‌ꯣ
ꯍꯥꯥ꯫
ꯅꯪ ꯑꯁꯦꯡꯕꯣꯏ ꯅꯨꯄꯥ ꯀꯣꯏꯕ꯭ꯔꯥ ꯀꯣꯏꯗꯕ꯭ꯔꯣ
ꯑꯁꯦꯡ ꯑꯃꯅꯦ ꯍꯟꯅ ꯇꯨꯅꯐꯥꯎ ꯌꯦꯡꯗꯤ ꯍꯥꯏꯔꯦ ꯃꯁꯤ ꯁꯤꯗ꯫
ꯍꯟꯅ ꯇꯨꯟꯅ ꯍꯣꯏ ꯌꯦꯡꯗꯦ ꯌꯦꯡꯗꯕ꯭ꯔꯥ
ꯌꯦꯡꯗꯦ ꯀꯩꯗꯧꯕ ꯌꯦꯡꯗꯣꯏꯅꯣ ꯃꯣꯏꯅ ꯀꯔꯤ ꯑꯣꯏꯗꯅ꯫
ꯀꯨꯏꯅꯤꯡꯗ꯭ꯔꯣ
ꯇꯥꯜꯂꯦ꯫
ꯀꯩꯒꯤ ꯇꯜꯂꯤꯕꯥ ꯇꯟꯒꯅꯨꯗꯥ
ꯇꯜꯂꯤ ꯏꯟꯇꯔꯦꯁ
ꯂꯩꯍꯜꯂꯨ ꯀꯩꯅꫭ
ꯂꯩꯇꯦ ꯍꯥꯏꯗꯤ ꯂꯩꯇꯦ꯫
ꯀꯩꯅꯣ ꯇꯧꯕ ꯂꯩꯇ꯭ꯔꯣ ꯅꯣꯏꯒꯤ꯫
ꯆꯤꯡꯅꯕꯅꯦ
ꯎꯝ꯫ ꯍꯪꯥꯡꯉꯦ
ꯀꯥꯏ ꯃꯊꯦꯜ ꯆꯥꯔꯒꯦ
ꯌꯦꯟ ꯊꯣꯡꯉꯦ꯫
ꯍꯥꯥ ꯍ ꯃꯆꯥꯥꯏꯑ ꯇꯀꯣ
ꯑꯥꯗ ꯍꯤꯗꯥꯛ ꯀꯥꯞꯆꯜꯂꯨꯕ ꯑꯍꯜ ꯑꯃ ꯀꯦꯟꯁꯔ ꯄꯦꯁꯦꯟ ꯑꯃ ꯍꯤꯗꯥꯛ ꯀꯥꯞꯄꯨꯕ ꯑꯩꯅ ꯑꯗꯨꯒꯤ ꯋꯥꯏꯟ ꯆꯥꯝꯃ ꯑꯌꯨꯛ ꯆꯥꯛ ꯆꯗꯕꯒꯤ꯫
ꯑꯗꯨ ꯀꯩꯗꯧꯔꯕ
ꯑꯗꯨꯒꯤ ꯋꯥꯏꯅꯤ ꯑꯩꯅ ꯆꯤꯡꯒꯤ ꯌꯝ ꯂꯩꯔ ꯆꯠ ꯂꯥꯛꯄ
ꯋꯥꯔꯒꯕꯣ ꯑꯍꯥꯎ ꯆꯥꯅꯕꯔꫭ ꯍꯥꯏꯁꯦ
ꯏꯕꯦꯝꯃ ꯑꯌꯨꯛꯇꯩ ꯆꯥꯛ ꯆꯥꯗ꯭ꯔꯤꯌꯦ꯫
ꯊꯦꯡꯉꯤꯅꯥ
ꯎꯝ ꯂꯥꯞꯄ ꯀꯩꯅꯣꯗꯅꯦ ꯋꯥꯡꯉꯨꯗꯨ ꯈꯪꯕ꯭ꯔꯥ꯫
ꯑꯗꯨꯔꯣꯝꯁꯨ ꯆꯠꯂꯤꯔꯣ ꯍꯥꯏꯁꯦ꯫
ꯑꯗꯨ ꯇꯥꯅ ꯍꯤꯗꯥꯛ ꯀꯥꯞꯄ ꯆꯠꯂꯤꯅꯤꯅꯦ꯫ ꯑꯩꯈꯣꯏ ꯀꯦꯟꯁꯔ ꯅꯥꯕ ꯃꯤꯈꯩꯁꯦ꯫
ꯅꯠꯇꯦ ꯅꯪꯆꯦ ꯀꯝꯄꯅꯤꯒꯤꯔ ꯀꯃꯥꯏꯅ ꯅꯣꯕꯥ꯫
ꯅꯠꯇꯦꯍꯦ ꯑꯩꯈꯣꯏ ꯏꯁꯥꯒꯤ ꯗꯨꯀꯥꯟ ꯂꯩꯌꯦꯕꯀꯣ
ꯑꯥꯎ
ꯏꯁꯥꯒꯤ ꯗꯨꯀꯥꯟ ꯂꯩꯕꯗꯨꯗꯅꯦ ꯁꯨꯃꯥꯏꯅ ꯇꯧꯕ ꯑꯩꯈꯣꯏꯒꯤ ꯑꯍꯟ ꯆꯠꯄ ꯉꯝꯗꯕꯈꯩꯗꯣ
ꯑꯣ
ꯑꯩꯈꯣꯏꯅ ꯃꯇꯦꯡ ꯄꯥꯡꯕ ꯑꯣꯏꯅ ꯆꯠꯂ ꯆꯠꯂ ꯀꯥꯞꯄꯤꯕꯗ ꯑꯩꯅ꯫
ꯑ ꯍꯣ
ꯑꯩꯇꯩꯒꯤ ꯅꯠꯇꯦꯗ ꯁꯨꯝꯣꯏꯅꯁꯨ ꯔꯤꯀ꯭ꯋꯦꯁ ꯇꯧꯔꯛꯀꯅꯦꯕꯀꯣ ꯑꯩꯈꯣꯏꯁꯦ ꯑꯍꯟꯗ ꯆꯠꯄꯗꯣ ꯉꯝꯗ꯭ꯔꯦ ꯍꯤꯗꯥꯛ ꯀꯥꯞꯄꯒꯤ ꯈꯣꯠꯄꯒꯤ ꯑꯗꯣ ꯌꯥꯔꯒꯗꯤ ꯃꯨꯠꯇ ꯑ ꯑꯋꯥꯃꯟꯅ ꯍꯩꯌꯦ ꯅꯪ ꯀꯥꯞꯄꯤꯔꯨꯔꯥ꯫
ꯑꯥꯎ ꯇꯜꯂꯦ
ꯀꯩꯒꯤ ꯇꯜꯂꯤꯕ
ꯅꯣꯏꯕꯨ ꯍꯟꯊꯅꯕ ꯑꯗꯨꯝ ꯄꯤꯔꯣꯅꯦ ꯍꯤꯗꯥꯛ
ꯍꯣꯏ ꯅꯪ ꯀꯌꯥꯝ ꯂꯣꯏꯒꯦ
ꯂꯣꯏꯔꯦꯍꯦ
ꯅꯣꯏꯕꯨ ꯍꯟꯊꯕꯩ ꯍꯤꯗꯥꯛ ꯂꯩꯇꯦꯕꯀꯣ ꯅꯣꯏꯕꯨ ꯍꯟꯊꯕꯩ ꯍꯥꯏꯔꯧꯔꯥ꯫ ꯅꯣꯏꯕ ꯍꯟꯊꯕꯒꯤꯗꯤꯅꯦ꯫
ꯈꯔ ꯀꯟꯅ ꯉꯥꯡꯉꯨ ꯀꯔꯤꯅꯣ ꯈꯪꯗꯦ ꯀꯅꯥ ꯂꯩꯕꯒꯤꯅꯣ ꯈꯪꯗꯦꯕ
ꯍꯟꯊꯅꯕ ꯍꯤꯗꯥꯛ ꯇꯤꯅꯦ
ꯑꯥ
ꯋꯥꯛꯀꯤꯡ ꯆꯦꯜꯂꯣ ꯆꯥꯕ ꯈꯔ ꯍꯟꯊꯔꯣ ꯗꯥꯏꯇꯤꯡ ꯇꯧꯔꯣ
ꯎꯝ
ꯒ꯭ꯌꯥꯟ ꯇꯥꯕ꯭ꯔꯥ ꯑꯩ ꯍꯥꯏꯁꯦ
ꯒꯨꯂꯤꯒꯨꯝꯕ ꯂꯩꯇ꯭ꯔꯣ
ꯂꯩꯇꯦꯍ ꯀꯥꯏ ꯂꯩꯗꯣꯏꯅꯣ ꯍꯦ ꯈ꯭ꯋꯥꯏ ꯐꯕ ꯑꯃ ꯍꯥꯏꯕꯤꯌꯨꯔꯥ
ꯀꯥꯏꯅꯣ
ꯑꯩꯈꯣꯏꯒꯤ ꯂꯤꯃꯟꯗ ꯈꯪꯉꯤꯗꯅ ꯂꯤꯃꯟꯒ ꯂꯤꯃꯟ ꯂꯤꯃꯟ ꯆꯝꯄ꯭ꯔꯥꯗꯨꯒꯅꯦ
ꯑꯥ
ꯑꯗꯨꯒ ꯑꯩꯈꯣꯏꯒꯤ ꯁꯤꯡꯗꯣ ꯈꯪꯉꯤꯗꯅ ꯄ꯭ꯔꯥꯅꯦ ꯁꯤꯡꯅꯦ ꯇꯧꯔꯒ ꯁꯤꯡꯗꯣ ꯐꯨꯠ ꯂꯣꯏ ꯁꯤꯡ ꯑꯁꯥꯕꯗ ꯑꯗꯨꯒ ꯆꯝꯄ꯭ꯔꯥꯗꯣ ꯁꯨꯝꯃꯦꯗꯅ ꯆꯝꯄ꯭ꯔꯥꯗꯨ ꯁꯨꯝꯕꯀꯥꯟꯗ ꯑꯩꯈꯣꯏꯒꯤ ꯊꯛꯑꯣꯗꯣ ꯅꯨꯡꯇꯤꯒꯤ ꯑꯗꯨꯝ
ꯎꯝ
ꯏꯃꯥ ꯅꯪ ꯀꯌꯥ ꯋꯦꯠ ꯀꯌꯥ ꯂꯩꯒꯦ
ꯑꯩꯅꯅꯦ ꯋꯦꯠ ꯁꯤꯁ ꯐꯤꯐꯇꯤ ꯅꯥꯏꯟ
ꯑꯩꯒ ꯃꯥꯟꯅꯩ ꯀꯩꯅꯣ ꯑꯉꯥꯎꯕꯤ
ꯀꯔꯤ
ꯑꯩꯒ ꯃꯥꯟꯅꯩꯌꯦ
ꯎ ꯀꯃꯥꯏꯅ
ꯑꯩ ꯏꯁꯥ ꯄꯥꯌꯦꯀꯣ ꯄꯥꯔꯒ ꯋꯥꯡꯉꯦꯕ ꯑꯗꯨꯒ ꯑꯩ ꯐꯤꯞꯇꯤ ꯅꯥꯏꯟ ꯂꯩꯌꯦ
ꯑꯩꯈꯣꯏꯁꯤ ꯂꯣꯏꯔꯒꯅꯦ ꯁꯨꯁꯃꯤꯅꯥ ꯂꯩꯔꯤꯒ
ꯀꯌꯥꯝꯅꯣꯏꯒꯦ ꯌꯦꯡꯒꯦ ꯐꯣꯇꯣ ꯊꯥꯔꯛꯑꯣꯅꯦ ꯊꯥꯔꯛꯑꯣ ꯌꯦꯡꯒꯦ
ꯇꯜꯂꯦ
ꯇꯟꯒꯅꯨ ꯀꯩꯀꯩ ꯇꯜꯂꯤꯅꯣ
ꯇꯜꯂꯦ
ꯑꯁꯦꯡꯕ ꯅꯨꯄꯥ ꯀꯣꯏꯗꯕ꯭ꯔꯣ
ꯑꯁꯦꯡꯕꯅꯦ ꯋꯥ ꯍꯟ ꯇꯣꯡꯉꯕ ꯌꯦꯡꯃꯤꯁꯦꯕ ꯑꯩꯅ
ꯀꯩꯒꯤ ꯍꯥꯟꯅ ꯌꯦꯡꯗ꯭ꯔꯤꯅꯣ
ꯇꯜꯂꯦꯕ ꯏꯟꯇ꯭ꯔꯦꯁ ꯂꯩꯇꯦꯕ
ꯍꯅꯤꯄꯔ ꯀꯂ
ꯑꯣ
ꯍꯥꯟꯅ ꯀꯣꯏꯔꯛꯇ꯭ꯔꯣ
ꯎꯍꯝ ꯍꯥꯏꯁꯀꯨꯜ ꯂꯥꯏꯐꯇꯗꯤ ꯂꯩꯔꯝꯃꯦ
ꯑꯗꯨꯅꯦꯕ
ꯍꯥꯏꯁꯀꯨꯜ ꯂꯥꯏꯞꯇꯕꯣ ꯀꯩꯅꯣ
ꯍꯥꯏꯁꯀꯨꯜ ꯂꯥꯏꯞꯁꯨ ꯀꯨꯏꯔꯦꯕ ꯂꯣꯏꯕ ꯑꯥ ꯍꯥ
ꯃꯤ ꯍꯧꯖꯤꯅ ꯅꯨꯞ ꯅꯨꯄꯤꯒ ꯊꯤꯗꯅ ꯑꯉꯥꯡꯒ ꯂꯩꯔꯦ
ꯏꯃꯥꯟꯅꯕ ꯂ ꯃꯆꯥ ꯌꯥꯎꯔ ꯂꯥꯛꯑꯦ ꯅꯠꯇ꯭ꯔꯥ
ꯑꯩ ꯅꯍꯥꯟ ꯏꯃꯥꯟꯅꯕꯤ ꯑꯃ ꯈꯪꯕ꯭ꯔꯥ
ꯎꯝ
ꯑꯩꯅ ꯀ꯭ꯔꯁ ꯊꯝꯃꯝꯕꯀꯣ
ꯀꯔꯤ
ꯑꯩꯅ ꯊꯥꯏꯅ ꯍꯥꯏ ꯁ꯭ꯀꯨꯜ ꯂꯥꯏꯞꯇ ꯀ꯭ꯔꯁ ꯊꯅꯝꯕ ꯏꯃꯥꯟꯅꯕꯤ ꯑꯃ ꯀꯣ
ꯑꯥ
ꯕꯖꯥꯔꯗ ꯗꯨꯀꯥꯟꯗ ꯃꯆꯥꯒ ꯆꯪꯉꯛꯏꯕ
ꯑ ꯀꯧꯗ꯭ꯔꯣ
ꯑꯁ ꯀꯧ ꯀꯧꯕꯨꯗꯤ ꯀꯧꯋꯦꯗ ꯑꯗꯨꯏꯁꯨ ꯑꯥ ꯊꯥꯏꯅ ꯁꯛꯈꯤꯕ ꯏꯁꯩ ꯅꯣꯡꯃꯇ ꯑꯣꯏꯔꯁꯨ ꯉꯥꯡꯉꯦꯗꯣ ꯈꯪꯕ꯭ꯔꯥ ꯑꯗꯨ ꯇꯧꯁꯜꯂꯛ
ꯎꯝ ꯑꯗꯨ ꯇꯧꯁꯜꯂꯦ ꯑꯩꯅ ꯅꯪ ꯑꯁꯦꯡꯕ ꯀꯣꯏꯅꯕ ꯂꯩꯇꯕ꯭ꯔ ꯍꯥꯏꯔꯣ ꯂꯩꯌꯦ ꯒꯥꯔꯤ ꯃꯅꯨꯡꯗ ꯐꯝꯃꯤꯌꯦ
ꯐꯠꯇꯕꯒꯤ ꯒꯥꯔꯤ ꯃꯅꯨꯡ ꯐꯝꯃꯤꯕ
ꯏꯃꯨꯡꯗ ꯐꯝꯕ ꯏꯃꯨꯡꯗ ꯇꯧꯕꯗꯤ ꯑꯃꯅ ꯃꯨꯛ ꯋꯥꯔꯤ ꯁꯥꯟꯅꯔꯛꯀꯅꯤ ꯑꯃꯅ ꯃꯨꯛ ꯋꯥꯔꯤ ꯁꯥꯟꯅꯔꯛꯀꯅꯤ ꯇꯥꯕ ꯅꯨꯡꯉꯥꯏꯇꯦ ꯇꯧ
ꯑꯣ ꯑꯩꯅꯁꯨꯝ ꯊꯦꯡꯅꯕꯁꯤꯡꯁꯦ ꯑꯗꯨꯝ ꯒꯥꯔꯤ ꯃꯅꯨꯡꯗ ꯂꯩꯌꯦ ꯑꯗꯨ ꯉꯥꯛꯇ
ꯒꯥꯔꯤ ꯃꯅꯨꯡꯗ ꯂꯩꯕꯅ ꯐꯠꯇ꯭ꯔꯣ ꯉꯥꯎꯕꯤ ꯌꯥꯝ ꯊꯤꯅ ꯋꯥꯔꯤ ꯁꯥꯟꯅꯕꯗ ꯅꯨꯡꯉꯥꯏꯇ꯭ꯔꯣ
ꯁꯥꯗ꯭ꯔꯣ
ꯑꯣꯡꯈꯠꯂꯒꯅꯦ ꯐꯝꯃꯤꯁꯦꯀꯣ ꯑꯣꯝꯃꯒꯅꯦ ꯐꯝꯃꯤꯖꯦ
ꯇꯥꯅꯤꯡꯗꯦꯍꯦ ꯑꯁꯦꯡꯕ
ꯀꯣꯏꯕ ꯂꯥꯛꯀꯦ ꯊꯣꯛꯂꯛꯀꯦꯔꯣ
ꯏꯀꯥꯏ
ꯀꯩꯒꯤ ꯏꯀꯥꯏꯕ
ꯀꯥꯏꯌꯦ
ꯀꯩꯒꯤꯅꯣ ꯍꯥꯏꯁꯤꯕꯣ
ꯏꯀꯥꯌꯦ
ꯏꯀꯥꯏ ꯒꯅꯣꯍꯦ
ꯏꯀꯥꯏ
ꯉꯁꯤ ꯕꯣꯜ ꯂꯨꯄꯥ ꯂꯥꯛ ꯑꯃ ꯊꯥꯕꯅꯤ
ꯄꯩꯁꯥ ꯄꯥꯏꯍꯦ
ꯀꯥꯏꯗꯩꯩꯅꯣꯗ ꯔꯣꯅꯥꯜꯗꯣ ꯇꯤꯝꯖꯦ ꯃꯤ ꯌꯥꯝ ꯎꯁꯤꯠꯇꯕ ꯈꯪꯕ꯭ꯔꯥ
ꯎꯝꯍꯨꯝ
ꯑꯗꯣ ꯑꯃꯨꯇꯪꯗꯤ ꯑꯔꯣꯏꯕ ꯑꯣꯏꯅ ꯊꯥꯔꯒꯦ ꯌꯦꯡꯉꯒꯦ ꯉꯁꯤ ꯄꯣꯠ ꯗꯤ ꯂꯩꯍꯧꯗꯣꯏꯅꯤꯅ ꯂꯥꯁ ꯆꯥꯟꯁꯅꯦꯅ ꯊꯥꯕꯅꯤ
ꯄꯩꯁꯥꯗꯣ ꯁꯤꯖꯤꯟꯅꯐꯝ ꯈꯪꯗ꯭ꯔꯕꯅꯦ ꯕꯣꯜꯗꯣ ꯊꯥꯔꯦꯕ ꯄꯥꯃꯨꯈ꯭ꯔꯦꯗ
ꯁꯤꯖꯤꯟꯅꯐꯝ ꯈꯪꯗꯕ ꯅꯠꯇꯦꯉꯣ ꯄꯩꯁꯥꯁꯦ ꯈꯪꯕ꯭ꯔꯥ ꯊꯣꯛꯏ ꯃꯇꯤꯛꯁꯦ ꯄꯩꯁꯥ ꯊꯝꯃ ꯍꯥꯏꯕꯗꯤ ꯑꯩꯈꯣꯏꯒꯤ ꯄꯩꯁꯥꯥꯁꯦ ꯀꯥꯏꯗ ꯊꯝꯃꯤꯅꯣ ꯈꯪꯗꯕꯤꯗꯣ ꯈꯪꯕ꯭ꯔꯥ ꯍꯜꯂꯣ
ꯑꯥ
ꯑꯗꯨ ꯇꯧꯋꯦꯕ ꯑꯩ ꯁꯨꯝ ꯈꯔ ꯉꯥꯎꯕ ꯄꯥꯝꯕꯅꯤꯅ ꯈꯪꯕ ꯉꯥꯎꯊꯣꯛꯈꯤ ꯈꯔ ꯆꯥꯊꯣꯛꯈꯤ ꯈꯪꯕ ꯌꯥ꯭ꯟ ꯇꯔꯛꯑꯀꯥꯟꯗ ꯈꯨꯠꯇ ꯄꯩꯁꯥ ꯑꯝꯇ ꯂꯩꯔꯝꯃꯨꯗꯦ ꯍꯦꯛꯇ ꯂꯩꯔꯝꯗꯦꯕ
ꯃꯔꯨꯞꯀ ꯇꯥꯔꯥ ꯀꯥꯟꯗ ꯈꯨꯠꯇ ꯄꯩꯁꯥ ꯂꯩꯔꯝꯃꯔꯣꯏ
ꯑꯝ
ꯁꯦꯟꯅꯕꯤꯅꯕ ꯂꯩꯇꯕ ꯑꯗꯣ
ꯑꯃꯨ ꯑꯗꯨꯝ ꯄꯥꯝꯃꯨꯗꯕ ꯈꯪꯗꯦꯕ
ꯄꯥꯝꯃꯨꯏꯌꯦ ꯄꯥꯝꯃꯨꯔ
ꯄꯥꯝꯃꯨꯔ ꯀꯩꯗꯧꯕꯔꯤꯅꯣꯕ ꯂꯥꯛ ꯑꯃ ꯊꯥꯗꯣꯏꯅ ꯕꯣꯔꯜꯒꯤꯗꯃꯛꯇꯕ
ꯉꯍꯜ ꯑꯔꯣꯏꯕ ꯆꯥꯔꯖ ꯑꯝꯇꯪ ꯌꯦꯡꯒꯦꯅ
ꯀꯔꯤ ꯑꯔꯣꯏꯕꯅꯣꯍꯦ ꯂꯤꯁꯤꯡ ꯇꯔꯥ ꯀꯨꯟꯗꯪ ꯑꯣ ꯂꯤꯁꯤꯡ ꯇꯔꯥ ꯀꯨꯟ ꯀꯨꯟꯐꯥꯎ ꯀꯗꯥꯏꯅꯣ ꯍꯥꯏ ꯂꯥ ꯑꯃ ꯊꯥꯍꯜꯂꯦꯌꯦ
ꯑ ꯑꯩꯒꯤ ꯃꯔꯨꯞ ꯑꯃ ꯂꯩꯌꯦ ꯑꯩꯉꯣꯟꯗ ꯌꯥꯝ ꯆꯦꯂꯦꯟꯖ ꯇꯧꯕ
ꯑ
ꯃꯥꯜꯖꯦ ꯑ ꯑꯌꯨꯛꯇꯒꯤ ꯑꯌꯨꯛꯇ ꯑꯦꯛꯒꯤ ꯗꯨꯀꯥꯟꯗ ꯂꯥꯛꯑ ꯐꯃ ꯀꯥꯟꯗ ꯁ ꯁ ꯁ ꯁ ꯅꯩꯔꯒ ꯍ ꯏꯅꯥꯛꯇ ꯀꯣ ꯥ ꯌꯥ ꯊꯥꯗꯕ ꯌꯥꯔꯣꯏ ꯊꯥꯗꯕ ꯌꯥꯔꯣꯏꯅ ꯀꯔꯥꯏꯗꯩꯅꯣꯍꯦ ꯌꯨꯝ ꯀꯩꯒ ꯐꯖꯅ ꯂꯩ ꯄꯣꯠꯇꯦꯗ ꯌꯨꯝꯒ ꯊꯥꯗ꯭ꯔꯤꯕ
ꯂꯩꯇꯕ ꯏꯔꯣ ꯂꯥꯛꯑ ꯑꯃ ꯊꯥꯡꯉꯤꯗꯣ
ꯍꯝ ꯍꯨꯝ ꯑꯩꯅ ꯁꯦꯚꯤꯡ ꯈꯔ ꯇꯧꯔ ꯊꯝꯕ ꯑꯗꯨꯗꯩ ꯊꯥꯕꯅꯦꯍꯦ
ꯄꯩꯁꯥꯒꯤ ꯚꯦꯂꯨ ꯁꯨꯈꯪ ꯈꯪꯗꯕ ꯃꯥꯥꯟꯗꯅ
ꯈꯪꯗꯦ ꯑꯗꯣ ꯈꯪꯉꯦ ꯍꯧꯖꯤꯛꯇꯤ ꯈꯔ ꯈꯔ
ꯈꯪꯉꯝꯒꯅꯤ ꯈꯪꯕꯒꯤ ꯑꯣꯏꯔꯕꯗꯤ ꯂꯥꯛ ꯑꯃ ꯊꯥꯔꯤꯗꯣ
ꯑꯩ ꯅꯠꯇꯦꯗ ꯑꯩ ꯏꯃꯥꯟꯅꯕꯗꯨ ꯅꯪ ꯀꯩꯒꯤ ꯇꯛꯂꯝꯝꯕꯗꯣ ꯊꯥꯕꯅꯤꯅ ꯊꯥꯅꯤꯡ ꯊꯥꯕ ꯅꯠꯇꯦꯅ
ꯍꯥ ꯒꯔꯤ ꯇꯛꯑꯁꯨ ꯀꯩꯅꯣ ꯂꯥꯛ ꯑꯃꯗꯨꯗꯤ ꯀꯩꯅꯣꯕ ꯋꯥꯅ ꯇꯥꯟꯕ ꯄꯩꯁꯥꯗꯨꯕꯨ ꯂꯦꯝꯅ ꯃꯥꯡ ꯍꯟꯗꯣꯏ ꯔꯥꯕ
ꯑꯝ ꯃꯥꯏ ꯕꯤꯠꯇ ꯌꯦꯡꯕꯤꯔꯥꯒꯦ ꯅꯥ ꯊꯥꯕꯤꯒꯔꯝ ꯈꯪꯗꯦ
ꯍꯝ
ꯄꫭꯔꯒꯅ ꯑꯃꯨꯛ ꯊꯥ ꯇꯔꯨꯛ ꯇꯔꯦꯠ
ꯍꯝ ꯋꯥꯖ ꯂꯃ ꯁꯥꯡꯃ
ꯋꯥꯏꯌꯦ ꯅ ꯍꯧꯖꯂ ꯀ
ꯅꯁꯥ ꯅ ꯊꯅ ꯁꯤꯟꯖꯕꯅꯦ ꯀꯩꯅꯣ ꯋꯥꯖꯒꯦ ꯍꯥꯏꯅ
ꯑꯩ ꯑꯩꯅ ꯅꯠꯇꯦꯅꯦ ꯅꯪꯕꯨꯣ
ꯐꯗꯕ ꯏ ꯅꯪꯅ ꯅꯠꯇ꯭ꯔꯗꯤ ꯀꯅꯥꯅ ꯑꯣꯏꯕ
ꯒꯤꯒꯦ ꯒꯦꯒꯤ ꯇꯛꯄꯗꯣ ꯅꯣꯏ ꯊꯥꯅꯕ ꯄꯔ
ꯃꯤꯅꯘ꯭ꯔꯤꯒꯤ ꯇꯥꯛꯑꯁꯨ ꯆꯠꯅꯤꯡꯗꯦ
ꯎꯝ ꯇꯥꯕꯤꯕꯂꯥꯏ ꯈꯣꯏꯔꯝꯃꯨꯁꯦ
ꯎꯝ
ꯄꯔꯒ ꯍꯥꯏ ꯈꯗꯤ ꯀꯣ
ꯌꯥꯝ ꯇꯥꯅꯤꯡꯗꯦ ꯍꯥꯏꯕ ꯂꯥꯛ ꯑꯃ ꯊꯥꯔꯅꯦ ꯕꯣꯖꯕ ꯁꯤꯖꯤꯟꯅꯐꯝ ꯁꯨꯈꯪ ꯈꯪꯗꯕꯒꯤ ꯇꯥꯢꯝꯇ ꯄꯩꯁꯥꯗꯨ ꯎ ꯋꯥꯗ ꯄꯥꯟꯕꯥꯅꯤꯅꯥ ꯅꯣꯏꯒꯤ ꯃꯤꯠꯇ
ꯄꯥꯟꯗꯦꯗ ꯀꯥꯏ ꯇꯥꯟꯕꯗꯤ ꯌꯥꯝ ꯋꯥꯅ ꯇꯥꯜꯂꯤ
ꯍꯥꯟꯕꯒꯤ ꯅꯠꯇ꯭ꯔꯣ ꯂꯥꯛ ꯑꯃ ꯊꯥꯔꯤꯗꯣ ꯕꯣꯜꯗ
ꯌꯥꯗ ꯇꯧꯔꯤꯅꯤ
ꯂꯥꯛ ꯑꯅꯤ ꯊꯥꯕ ꯌꯥꯗ꯭ꯔꯣ ꯀꯩꯗꯧꯕꯩ ꯂꯥꯛ ꯑꯃ ꯈꯛꯇꯥ ꯊꯥꯔꯤꯅꯣ
ꯏꯁ ꯑꯅꯤꯗꯨ ꯊꯥꯔꯒꯗꯤ ꯑꯩꯗꯤ ꯌꯨꯝꯗ ꯍꯟꯖꯤꯜꯂꯛꯑꯅꯨ ꯍꯥꯏꯔꯛꯑꯅꯤꯅꯦ ꯅꯪꯕꯨ
ꯎꯝ ꯏꯃꯥꯈꯣꯏꯅꯤꯗꯤ ꯈꯡ